ꯍꯜꯂꯣ꯫
ꯇꯥꯕꯔꯣ꯫
ꯑꯣ ꯇꯥꯔꯦ꯫ ꯍꯣꯏ ꯇꯥꯏ꯫
ꯑꯣ ꯅꯪꯅ ꯉꯥꯡꯕꯁꯨ ꯇꯥꯏ꯫
ꯎꯝ ꯀꯩꯗꯧꯔꯤꯒꯦ꯫
ꯑꯁ ꯍꯧꯖꯤꯛꯇꯤ ꯁꯥꯏꯌꯦꯅ ꯁꯥꯟꯅꯔꯒ ꯆꯥꯛꯆꯥ ꯇꯣꯛꯑꯒ ꯏꯔꯨꯖꯔꯒ ꯍꯧꯖꯤꯛ ꯉꯥꯍꯥꯛ ꯄꯣꯊꯥꯔꯤ꯫
ꯑꯌꯨꯛꯀꯤ ꯆꯥꯛ ꯆꯥꯊꯣꯛ ꯆꯥꯕ꯫
ꯑꯥ꯫
ꯑꯁ ꯍꯧꯖꯤꯛ꯫
ꯎꯝ ꯉꯥꯍꯥꯛꯀꯤ ꯃꯥꯥꯃꯥꯡꯗꯅꯤꯗ ꯏꯔꯨꯖꯗ꯭ꯔꯤ ꯃꯃꯥꯡ꯫ ꯊꯦꯡꯉꯦ ꯉꯁꯤꯗꯤ꯫
ꯑꯁ꯫
ꯍꯥꯏꯗꯤ ꯎꯝ ꯑꯅꯤꯁꯨꯕ꯫ ꯑꯩꯗꯨ ꯁꯥꯟꯅ ꯆꯠꯂꯨꯕ꯫
ꯎꯝ꯫
ꯍꯥꯏꯗꯤ ꯁꯥꯟꯅ ꯆꯠꯂꯨꯔꯒ ꯍꯜꯂꯛꯑꯒ ꯑꯗꯨꯝ ꯍꯥꯏꯗꯤ ꯁꯥꯟꯅꯕꯒꯤ ꯍꯥꯏꯗꯤ ꯋꯥꯕ ꯈꯣꯠꯄꯒꯤ ꯑꯩꯈꯣꯏ ꯍꯛꯆꯥꯡ ꯐꯅꯕ ꯆꯥꯕ ꯊꯛꯄ ꯇꯧꯕꯗꯣ꯫
ꯎꯝ꯫
ꯑꯗꯨ ꯆꯥꯕ ꯊꯛꯆꯟꯕ ꯇꯧꯔꯨꯕꯒꯤ ꯂꯥꯝꯗꯦꯅ ꯊꯦꯡꯅ ꯆꯥꯕ꯫
ꯅꯪꯗꯤ ꯀꯩꯗꯧꯔꯝꯃꯤꯅꯣ?
ꯍꯥꯥ?
ꯅꯪ ꯀꯩꯗꯧꯔꯝꯃꯤꯅꯣꯕ?
ꯑꯩꯁꯦ ꯑꯩꯁꯨ ꯁꯥꯕꯒꯤ ꯐꯦꯟ ꯃꯈꯥꯗ ꯇꯨꯝꯃꯤ꯫
ꯎꯝ ꯐꯩꯌꯦ ꯑꯗꯨꯖꯨ꯫ ꯅꯪꯗꯤ ꯀꯩꯀꯩ ꯃꯊꯦꯟ ꯆꯥꯔꯒꯦ ꯉꯁꯤꯗꯤ꯫
ꯑꯁ ꯑꯩꯁꯦ ꯏꯀꯥꯏꯔꯦꯗ ꯏꯟꯖꯥꯡ ꯍꯥꯏꯅꯤꯡꯉꯥꯏꯁꯦ꯫
ꯏ ꯀꯩꯗꯧꯒꯦ ꯍꯥꯏꯖꯦ ꯏꯟꯖꯥꯡ ꯍꯥꯏꯕꯕꯨ꯫
ꯆꯞ ꯃꯥꯟꯅꯩ ꯍꯥꯎꯇꯕꯒꯤ ꯍꯥꯎꯕ ꯅꯨꯃꯤꯠꯇ ꯐꯖꯅ ꯍꯥꯏꯕꯤꯒꯦ꯫
ꯏ ꯀꯩꯁꯨ ꯏꯀꯥꯏꯅꯤꯡꯉꯥꯏ ꯂꯩꯇꯦ ꯀꯩꯅꯣ ꯍꯥꯏꯔꯛꯑꯣ꯫
ꯁꯧꯒꯔꯤꯅꯦ ꯁꯧꯒꯔꯤ꯫
ꯏ ꯁꯧꯒꯔꯤꯖꯨ ꯏꯟꯖꯥꯡꯅꯤ ꯀꯩꯅꯣ꯫ ꯏ ꯁꯧꯒ꯭ꯔꯤꯒꯨꯝꯕ ꯁꯧꯒꯔꯤꯒꯨꯝꯕ ꯏꯔꯣꯟ
ꯆꯥꯕꯒꯤ꯫
ꯎꯝ ꯑꯗꯨ ꯁꯧꯒ꯭ꯔꯤ ꯏꯔꯣꯟꯕꯒꯨꯝꯕꯖꯦ ꯑꯩꯈꯣꯏꯅ ꯈꯤꯇꯪꯒ ꯌꯨꯝꯗꯒ ꯂꯩ ꯇ꯭ꯔꯗꯤꯀꯣ ꯃꯄꯥꯟꯂꯝꯗꯒ ꯑꯇꯣꯞꯄꯗꯒ ꯂꯩꯔꯗꯤ ꯏꯁ ꯅꯤꯡꯖꯤꯡꯉꯒ ꯆꯥꯕ ꯁꯨꯡꯐꯪ ꯐꯪꯗ꯭ꯔꯤꯅꯦ ꯑꯗꯨꯅ
ꯎꯝ꯫
ꯁꯧꯒꯔꯤꯖꯨ ꯏꯟꯖꯥꯡꯅꯤ
ꯑꯁ ꯑꯩꯈꯣꯏꯒꯤ ꯏꯪꯈꯣꯟꯗ ꯐꯖꯅ ꯍꯧꯕꯒꯤꯀꯣ
ꯎꯝ
ꯆꯥꯕꯗ ꯁꯨꯡꯂꯣꯏ ꯂꯣꯏꯌꯨ ꯌꯥꯗ꯭ꯔꯦ ꯑꯗꯨꯝ ꯍꯧꯔꯒ ꯂꯩꯔꯦ
ꯃꯥꯅꯦ ꯁꯧꯒ꯭ꯔꯤꯗꯨꯗ ꯃꯥꯒꯤ ꯃꯀꯥ ꯃꯀꯥ ꯃꯅꯥꯗꯣ ꯑꯗꯨꯝ ꯂꯥꯛꯄꯅꯦ
ꯎꯝ
ꯃꯤꯗꯤ ꯁꯧꯒꯔꯤꯕꯨ ꯍꯥꯎꯗꯅ ꯃꯥꯒꯤ ꯃꯇꯝ ꯂꯣꯏꯈ꯭ꯔꯒ ꯀꯩꯕ ꯎꯝ ꯃꯥꯒꯤ ꯃꯅꯥꯗꯣ ꯐꯧꯗꯣꯛꯑꯀꯥꯟꯗ ꯀꯪꯍꯜꯂꯒꯒ ꯊꯝꯅꯩꯗꯨꯗꯤ ꯃꯄꯥꯟ ꯂꯩꯕ ꯀꯥꯡꯕꯨꯨꯒꯩꯅ ꯑꯗꯨꯃꯥꯏ ꯇꯧꯔ ꯄꯨꯅꯕ
ꯅꯣꯏꯁꯨ ꯑꯗꯨꯃꯥꯏ ꯆꯥꯟꯅꯕ꯭ꯔꯥ
ꯎꯝ ꯑꯩꯈꯣꯏꯖꯨ ꯑꯗꯨꯃꯥꯏꯅ ꯑꯗꯨꯝ ꯆꯥꯕ ꯌꯥꯎꯋꯦ ꯍꯥꯏꯗꯤ ꯑꯗꯨꯝ ꯀꯪꯍꯜꯂꯒ ꯆꯥꯕꯁꯨ ꯌꯥꯎꯋꯦ ꯍꯥꯏꯗꯤ ꯃꯥꯒꯤ ꯃꯇꯝꯗꯣ ꯃꯥꯒꯤ ꯁꯧꯒꯔꯤ ꯄꯥꯟꯕ ꯍꯧꯕ ꯃꯇꯝ ꯂꯩꯗꯅ
ꯎꯝ
ꯑꯗꯨ ꯂꯣꯏꯒ꯭ꯔꯒꯗꯤ ꯑꯗꯨ ꯃꯥꯒꯤ ꯃꯇꯝ ꯅꯠꯇꯕꯗ ꯆꯥꯅꯕꯅ ꯑꯗꯨꯃꯥꯏꯅ ꯀꯪꯍꯜꯂꯒꯒ ꯊꯝꯕ
ꯎꯝ
ꯑꯗꯨꯝ ꯌꯥꯎꯋꯤ
ꯂꯩꯥꯔꯤ ꯀꯪꯕ ꯎꯝ
ꯍꯥꯥ
ꯑꯀꯪꯕꯗꯨꯁꯨ ꯑꯗꯨꯝ ꯂꯩꯔꯤꯕ ꯆꯥꯕꯁꯤꯗꯤ ꯂꯣꯏꯔꯦ ꯁꯧꯒ꯭ꯔꯤꯅ
ꯎꯝ ꯑꯗꯨꯗꯤ ꯍꯟꯗꯛꯇꯤ ꯁꯧꯔꯤ ꯈꯔ ꯇꯣꯏꯔꯦ
ꯇꯣꯏꯔꯦ ꯑꯗꯨꯅ ꯏꯟꯖꯥꯡ ꯍꯪꯕꯗ
ꯎꯝ ꯑꯦ ꯁꯧꯒꯔꯤꯒꯨꯝꯕꯖꯨ ꯁꯥꯒꯨꯝꯕ ꯀꯩ ꯀꯩ ꯈꯔ ꯊꯥꯛꯑꯗꯤ ꯑꯦ ꯑꯗꯨꯖꯨ ꯌꯥꯕꯅꯤꯗ
ꯑꯗꯩ ꯑꯩꯈꯣꯏꯗꯤ ꯁꯥ ꯊꯥꯅꯤꯡꯉꯥꯏ ꯂꯩꯇꯕꯅꯤꯅ ꯉꯥꯔꯤ ꯍꯥꯞꯄꯦ
ꯑꯦ ꯉꯥꯔꯤꯖꯨ ꯍꯥꯞꯅꯩ ꯀꯩꯅꯣ ꯑꯩꯈꯣꯏꯗꯤ ꯑꯅꯝꯕꯅ ꯉꯥꯥꯔꯤ ꯉꯥꯛꯇꯅꯦ ꯁꯥꯗꯤ ꯍꯥꯞꯅꯗꯦ ꯑꯩꯈꯣꯏ ꯈꯨꯊꯣꯡꯗꯗꯤ ꯑꯗꯨꯕꯨ ꯃꯔꯛ ꯃꯔꯛꯇꯒ ꯍꯥꯞꯄ ꯌꯥꯎꯋꯦ ꯃꯥꯅꯦ ꯉꯥꯔꯤꯒꯨꯝꯕ ꯑꯃ ꯉꯥ ꯑꯇꯦꯛꯄ ꯅꯠꯇꯕ ꯉꯥ ꯀꯩꯕꯥ ꯃꯨꯀꯥ ꯉꯥꯅꯤ ꯈꯪꯗꯦ
ꯎꯝ
ꯑꯐꯧꯕ ꯉꯥꯗꯣ ꯍꯥꯏꯗꯤ ꯉꯥ ꯑꯌꯥꯏꯕꯗꯣ ꯑꯗꯨꯒꯨꯝꯕ ꯑꯗꯨꯝ ꯍꯥꯞꯄꯖꯨ ꯑꯗꯨꯝ ꯍꯥꯎꯕꯅꯦ ꯃꯥꯒꯤ ꯃꯍꯤ
ꯎꯝ ꯀꯩꯅꯣ ꯎꯀꯥꯕꯤꯗꯣ ꯎꯀꯥꯕꯤ ꯒꯨꯝꯕ ꯍꯥꯥꯞꯄꯗꯤ ꯍꯥꯥꯎꯕꯅꯦ
ꯑꯗꯨ ꯁꯧꯒꯔꯤꯒ ꯌꯥꯝ ꯆꯥꯟꯅꯕꯗꯤ ꯀꯩꯅꯣꯒ ꯆꯥꯟꯅꯕꯅꯦ ꯀꯥꯡꯒꯧꯒꯨꯝꯕ ꯉꯧꯔꯖꯨ ꯑꯗꯨꯝ ꯆꯥꯅꯩꯀꯣ ꯑꯗꯨꯒ ꯁꯧꯒ꯭ꯔꯤꯒ ꯄꯥꯛꯅꯝꯒ
ꯍꯥꯎꯕꯅꯦ ꯑꯩꯈꯣꯏꯁꯦ ꯉꯔꯥꯡꯖꯨ ꯁꯧꯒꯔꯤ ꯆꯥꯏꯌꯦꯕ
ꯎꯝ
ꯉꯁꯤ ꯍ ꯈꯪꯗꯦ ꯍꯌꯦꯡꯖꯨ ꯆꯥꯒꯗ꯭ꯔꯥ
ꯁꯤꯗꯅꯕ ꯆꯥ ꯂꯣꯏ ꯂꯣꯏꯔꯦꯗ
ꯎꯝ
ꯃꯥꯅꯦ
ꯍꯧꯖꯤꯛꯀꯥꯟꯗꯤ
ꯃꯥꯅꯦ ꯑꯗꯨꯝ ꯌꯨꯝꯗ ꯍꯧꯖꯕꯗ ꯆꯥ ꯐꯩꯗ ꯍꯥꯏꯗꯤ ꯑꯥꯗꯩ ꯀꯩꯊꯦꯜꯗꯩ ꯂꯩꯕ ꯒꯨꯝꯕꯖꯦ ꯍꯦꯛꯇ ꯍꯥ ꯍꯥ ꯄꯨꯅꯤꯡꯉꯥꯛꯇꯦ ꯍꯦꯛꯇ ꯍꯛꯆꯥꯡꯗ ꯐꯅꯤ ꯐꯔꯣꯏ ꯀꯩꯝ ꯈꯪꯕ ꯅꯠꯇꯦꯕ ꯑꯗꯨꯅ ꯌꯥꯝꯃꯁꯨ ꯌꯥꯝꯗ꯭ꯔꯥꯁꯨ ꯌꯨꯝꯗ ꯈꯔ ꯊꯥꯖꯔꯒ ꯆꯥꯕꯗꯨꯅ ꯑꯗꯨꯝ
ꯑꯗꯨꯅ ꯐꯔꯦ ꯍꯣꯏ ꯌꯥꯝ ꯀꯩꯅꯣ ꯇꯧꯔꯕꯅꯦ ꯏꯪꯈꯣꯜ ꯃꯆꯥꯁꯤꯅ ꯎꯝ ꯏꯟꯖꯥꯡ ꯃꯌꯥꯝꯗꯤ ꯀꯜꯂꯤ ꯍꯤꯡꯒꯣꯜ ꯃꯆꯥꯁꯤꯅ
ꯎꯝ꯫ ꯀꯩꯅꯣꯗꯤ ꯀꯩꯕ ꯑꯗꯣꯝꯗꯨꯗꯤ ꯅꯣꯡ ꯇꯥꯗꯕ꯭ꯔꯣ ꯍꯧꯖꯤꯛ
ꯇꯥꯗꯦ ꯍꯣꯏ
ꯎꯝ ꯑꯩꯈꯣꯏ ꯑꯩꯈꯣꯏ ꯍꯧꯖꯤꯛꯄꯨꯗꯤ ꯅꯨꯡꯁꯥ ꯀꯟꯅ ꯊꯣꯛꯑꯦ ꯑꯗꯣ ꯑꯩꯈꯣꯏ ꯁꯤ ꯁ꯭ꯋꯥꯏ ꯖꯒꯥꯗꯁꯨ ꯅꯨꯡꯁꯥꯗꯣ ꯅꯣꯡ ꯉꯥꯏꯍꯥꯛ ꯖꯝ ꯖꯝ ꯖꯝ ꯇꯥꯔꯝꯃꯦ
ꯑꯣ ꯁꯤꯗꯗꯤ ꯃꯪꯉꯝꯃꯒ ꯑꯃꯨꯛ ꯅꯨꯡꯁꯥ ꯀꯟꯅ ꯊꫭꯛꯑꯦ
ꯑ ꯑꯗꯨꯋꯥꯏꯒꯤ ꯃꯪꯕꯩ ꯃꯇꯥꯡꯗꯨꯗ ꯑꯩꯈꯣꯏ ꯁꯤꯗꯅ ꯀꯟꯅ ꯇꯥꯔꯝꯃꯦ ꯑꯗꯨꯒ
ꯑꫭ
ꯑꯗꯨꯝ ꯉꯥꯍꯥꯛꯇꯪ ꯇꯤꯠ ꯂꯥꯎꯅ ꯃꯃꯤꯡꯒꯤ ꯇꯥꯔꯝꯕ ꯑꯗꯨꯝ ꯇꯣꯛꯈ꯭ꯔꯦ
ꯈꯪꯗꯦ ꯍꯟꯗꯛꯁꯦ ꯅꯣꯡ ꯁꯨꯡꯆꯨ ꯆꯨꯗꯕꯁꯦ
ꯎꯝ꯫ ꯅꯣꯡꯖꯦ ꯈꯔ ꯈꯔꯁꯨ ꯑꯗꯨꯝ ꯆꯨꯔꯛꯄꯗꯤ ꯌꯥꯔꯕꯅꯦ ꯍꯥꯏꯗꯤ ꯃꯤꯒꯤ ꯂꯧ ꯎꯕ ꯈꯣꯠꯄ ꯃꯇꯝ ꯑꯗꯨꯝ ꯂꯩꯕꯅꯤꯅ
ꯎꯝ꯫
ꯍꯥꯏꯗꯤ ꯏꯁꯤꯡ ꯏꯁꯤꯡ ꯌꯥꯎꯗ꯭ꯔꯥꯗꯤ ꯂꯧ ꯎꯕ ꯈꯣꯠꯄ ꯌꯥꯗꯕꯅꯤꯅ
ꯑꯗꯨꯅꯦ ꯇꯝꯄꯥꯛꯇꯗꯤ ꯏꯁꯤꯡ ꯅꯣꯡ ꯆꯨꯗ꯭ꯔꯥꯗꯤ ꯂꯧ ꯁꯨꯕ ꯌꯥꯒꯗꯧ ꯃꯥꯟꯗꯦ
ꯃꯥꯅꯦ
ꯎꯝ꯫
ꯑꯗꯨꯅ ꯑꯁ ꯑꯗꯨꯝ ꯃꯤ ꯂꯧ ꯎꯕ ꯈꯣꯠꯄ ꯃꯌꯥꯝꯗꯤ ꯋꯥꯅꯔꯝꯗꯣꯏꯅꯤ
ꯎꯝ꯫ ꯑꯩꯅ ꯍꯧꯖꯤꯛ ꯂꯩꯔꯤꯕ ꯃꯅꯥꯛꯇꯁꯨ ꯂꯧ ꯂꯩꯌꯦ ꯃꯣꯏꯁꯨ ꯈꯣꯏꯔꯝꯃꯒ ꯑꯝꯐꯥꯎ ꯇꯧꯗꯔꯤ
ꯏꯁꯤꯡ ꯏꯁꯤꯡ ꯑꯝꯇ ꯌꯥꯎꯗꯕꯤ ꯂꯩꯔꯝꯃꯅꯤꯍꯦ
ꯍꯣꯏ ꯏꯁꯤꯡ ꯌꯥꯎꯗꯦ ꯏꯁꯤꯡ ꯌꯥꯎꯗꯕꯒꯤ ꯍꯥꯟꯅ ꯀꯩꯅꯣꯅ ꯈꯣꯏꯕꯗꯣ ꯂꯩꯕꯥꯛ ꯎꯝ ꯑꯗꯨ ꯎꯝ ꯑꯃꯈꯛꯇꯪ ꯈꯣꯏꯔꯝꯃꯒ
ꯎꯝ꯫
ꯑꯝꯐꯥꯎ ꯇꯧꯈꯤꯗ꯭ꯔꯦ
ꯃꯥꯅꯤ ꯏꯁꯤꯡ ꯋꯥꯠꯄ ꯈꯣꯠꯄ ꯀꯥ ꯇꯧꯔꯗꯤ ꯍꯣꯔꯦꯟꯗꯤ ꯀꯩꯝ ꯆꯠꯊꯣꯛ ꯈꯣꯄꯗꯤ ꯀꯩꯝ ꯇꯧꯔꯣꯏꯗ꯭ꯔꯣ
ꯇꯧ ꯇꯧꯔꯣꯏ ꯍꯣꯏ ꯌꯨꯝꯗ ꯒꯤꯅ ꯌꯨꯝꯒꯤ ꯖꯦꯒꯥ ꯖꯦꯒꯥ ꯍꯥꯏꯒꯗ꯭ꯔꯥꯗꯒꯤ ꯊꯣꯛꯇ꯭ꯔꯦ ꯉꯁꯤ
ꯎꯝ ꯀꯩꯒꯤ
ꯃꯔꯝ ꯂꯩꯗꯕꯒꯤ
ꯎꯝ ꯍꯥꯏꯗꯤ ꯊꯕꯛ ꯂꯩꯇꯕ ꯍꯥꯏꯗꯤ ꯊꯣꯛꯅꯤꯡꯉꯥꯏꯒꯤ
ꯎꯝ ꯎꯝ ꯒꯦꯠ ꯐꯥꯎ ꯆꯥꯕꯤ ꯍꯥꯡꯗ꯭ꯔꯤ ꯉꯁꯤꯒꯤ
ꯑꯗꯨꯗꯤ ꯌꯨꯝꯗ ꯑꯗꯨꯝ ꯂꯩꯔꯦ
ꯂꯩꯔꯦ
ꯎꯝ ꯑꯗꯨꯝ ꯑꯗꯨꯁꯨ ꯀꯩꯁꯨ ꯀꯥꯏꯗꯦꯗ ꯍꯥꯏꯗꯤ ꯃ ꯃꯔꯝ ꯂꯩꯇ꯭ꯔꯤꯃꯤꯅꯥ ꯊꯣꯛꯎꯕꯩ ꯀꯥꯟꯅꯕꯁꯨ ꯂꯩꯇꯦ
ꯑꯗꯨꯅꯦ ꯅꯨꯡꯁꯥ ꯁꯥꯕꯁꯤꯗ ꯆꯠꯊꯣꯛꯄꯗꯨꯁꯨ
ꯎꯝ ꯃꯔꯝ ꯂꯩ ꯀꯥꯟ ꯊꯣꯛ ꯎꯝ ꯃꯔꯝ ꯂꯩꯔꯀꯟ ꯊꯣꯛꯇꯧꯅꯦ ꯍꯥꯏꯗꯤ ꯃꯔꯝ ꯂꯩꯔꯀꯥꯟ ꯊꯣꯛꯄꯤꯔ ꯂꯣꯏꯔꯦꯕ
ꯑꯗꯨꯅꯦ ꯅꯣꯏꯗꯤ ꯀꯩ ꯏꯟꯁꯥꯡ ꯆꯥꯔꯒꯦ ꯉꯁꯤꯗꯤ
ꯉꯁꯤꯁꯦ ꯑꯈꯣꯏ ꯍꯋꯥꯏꯅꯦ ꯀꯥꯡ ꯃꯦꯠꯀꯥ
ꯎꯝ ꯀꯪꯃꯦꯠ
ꯑ ꯍꯥꯏꯗꯤ ꯑꯃ ꯑꯂꯨꯒꯨꯝꯕꯒ ꯃꯦꯞꯄꯗꯣ ꯍꯥꯏꯗꯤ ꯉꯥꯔꯤꯒꯨꯝꯕ ꯃꯣꯔꯣꯛ ꯇꯧꯔꯒꯥ ꯈꯪꯕ꯭ꯔ
ꯈꯪꯗꯦ
ꯎꯝ
ꯆꯥ ꯀꯔꯤ ꯀꯥꯡꯃꯦꯠ ꯍꯥꯏꯕꯒ ꯁꯤꯡꯖꯨ ꯍꯥꯏꯕꯒ
ꯈꯦꯠꯅꯩ ꯎꯝ ꯁꯤꯡꯖꯨꯅ ꯁꯤꯡꯖꯨꯅꯤꯗꯅ ꯑꯗꯨꯒꯥ ꯀꯪꯃꯦꯠ ꯍꯥꯏꯖꯤꯅꯥ ꯁꯨꯝ
ꯎꯝ
ꯃꯣꯔꯣꯛ ꯃꯦꯞꯄꯒꯤ ꯇꯥꯏꯞꯇ ꯇꯧꯔ ꯆꯥꯕꯗꯣ ꯑꯗꯨꯗ ꯑꯂꯨ ꯍꯣꯏ ꯍꯣꯏ ꯑꯗꯨ ꯌꯥꯝꯗꯕꯤꯗ ꯑꯂꯨꯒ ꯑꯣꯏꯅ ꯃꯦꯠꯄ ꯍꯥꯏꯇꯥꯔꯦ
ꯎꯝ
ꯑꯂꯨꯒ ꯑꯗꯨꯃꯥꯏꯅ ꯉꯥꯔꯤ ꯈꯔ ꯍꯥꯞꯄꯦ ꯑꯗꯨꯝ ꯃꯣꯔꯣꯛ ꯈꯔꯒ ꯑꯗꯨꯃꯥꯏꯅ ꯍꯥꯞꯄꯒ ꯑꯗꯨꯝ ꯆꯥꯛ ꯃꯆꯤꯗ ꯍꯥꯞꯄꯒ ꯁꯨꯝ ꯇꯪꯉ ꯇꯪꯉ ꯆꯥꯕꯩ ꯋꯥꯅꯤꯗ ꯑꯆꯔ ꯑꯣꯏ ꯀꯩ ꯑꯣꯏꯒꯤ ꯇꯥꯏꯞꯇꯥ ꯑꯗꯨꯝ ꯃꯣꯔꯣꯛ ꯃꯦꯠꯄꯩ ꯇꯞ
ꯖꯠ ꯖꯠꯅꯤ
ꯎꯝ ꯁꯥꯏꯌꯦꯍꯥꯏ ꯀꯥꯟꯅꯗꯦ ꯌꯨꯝꯗ ꯂꯩꯔꯁꯨ ꯁꯥꯏ ꯃꯄꯥꯟꯗ
ꯖꯥꯡꯁꯤꯡꯁꯣ
ꯎꯝ ꯍꯧꯖꯤꯛ ꯀꯤꯁ ꯑꯈꯣꯏꯁꯗꯤ ꯌꯨꯝꯗꯕꯨ ꯈꯔ ꯂꯩꯔꯤꯌꯦ ꯃꯄꯥꯟꯗ ꯅꯨꯡꯁꯥ ꯃꯔꯛꯇ ꯊꯕꯛ ꯁꯨꯕ ꯀꯥꯡꯕꯨꯗꯤ ꯋꯥꯔꯝꯅꯤ
ꯍꯣꯏ
ꯍꯥꯏꯗꯤ ꯀꯩꯊꯦꯜ ꯐꯝꯕꯕꯨ ꯑꯣꯏꯔꯣ ꯑꯃ ꯑꯣꯏꯔꯣ ꯅꯨꯡꯁꯥ ꯃꯔꯛꯇ
ꯑꯍꯥ ꯉꯁꯤꯕꯨ ꯈꯔꯕꯨ ꯐꯔꯤꯌꯦ ꯉꯁꯤꯒ ꯍꯩ ꯉꯔꯥꯡꯒꯗꯤ ꯈꯔꯕꯨ ꯐꯔꯤ
ꯅꯍꯥꯟꯒꯤ ꯅꯣꯡꯃ ꯑꯃꯗꯣ
ꯑꯗꯨꯅꯦ
ꯑꯁ ꯑꯗꯨ ꯅꯨꯃꯤꯠꯇꯨ ꯌꯥꯛꯑꯦ ꯐꯖꯅ
ꯎꯝ
ꯑꯗꯨꯗꯤ ꯄꯨꯔꯥ ꯃꯥꯒꯤ ꯑꯇꯤꯌꯥꯗꯨꯁꯨ ꯐꯖꯅ ꯎꯝ ꯂꯣꯏ ꯏꯍꯥꯡ ꯍꯥꯡꯉꯒꯅꯦ ꯄꯨꯔꯥ ꯀꯩꯅꯣ ꯇꯧꯈ꯭ꯔꯦ ꯍꯥꯏꯗꯤ ꯀꯃꯥꯏ ꯍꯥꯏꯅꯤ ꯃꯥꯒꯤ ꯅꯨꯡꯁꯥ ꯃꯩꯁꯥꯗ ꯌꯥꯝ ꯀꯜꯂꯦꯕ
ꯎꯝ
ꯍꯩ ꯔꯥꯒꯗꯤ ꯄꯥꯟꯗ꯭ꯔꯣ ꯅꯣꯏ ꯑꯗꯨꯝꯒꯤꯗꯤ ꯑꯗꯨꯝ ꯄꯥꯜꯂꯝꯅꯤꯗ ꯃꯥꯏ ꯃꯥꯥꯏꯒꯤ ꯌꯨꯝ ꯌꯨꯝꯒꯤ
ꯑꯣ ꯍꯩꯅꯧ ꯈꯛꯇꯪ ꯄꯥꯜꯂꯦ
ꯎꯝ ꯑꯇꯣꯞꯄ ꯊꯥꯗ꯭ꯔꯣ
ꯑꯇꯣꯞꯄ ꯊꯥꯔꯝꯗꯦ ꯍꯥꯟꯅ ꯂꯩꯕꯁꯤꯡꯅ ꯊꯥꯔꯝꯗꯦ
ꯎꯝ ꯑꯗꯨ ꯅꯣꯏ ꯊꯥꯖꯟ ꯌꯥꯏ ꯀꯩꯅꯣ ꯊꯥ ꯃꯇꯝꯗ ꯑꯗꯨꯝ ꯆꯍꯤ
ꯍꯣꯏ ꯊꯥꯖꯟꯂꯦ ꯈꯔꯗꯤ ꯑꯩꯈꯣꯏꯅ ꯊꯥꯕꯗꯨꯗꯤ ꯈꯨꯗꯛꯇ ꯆꯥꯕ ꯌꯥꯗꯦꯗꯅ
ꯃꯥꯅꯦ ꯑꯗꯨ ꯃꯥꯅꯦ ꯑꯗꯨ ꯆꯥꯎꯕꯗꯨ ꯑꯗꯨ ꯁꯨꯛꯇꯥ ꯊꯥꯗ꯭ꯔꯒꯗꯤ ꯆꯥꯎꯁꯨ ꯆꯥꯎꯔꯔꯣꯢꯗꯨꯅ ꯄꯨꯡꯊꯣꯟꯒꯨꯝꯕ ꯀꯝꯐꯣꯏ ꯑꯣꯏꯔꯣ ꯀꯩꯕ ꯑꯥ ꯍꯩ ꯌꯥꯝ ꯂꯩꯗꯅ ꯑꯗꯨꯝ ꯊꯥꯕ ꯌꯥꯕ
ꯎꯝ ꯑꯩꯁꯦ ꯀꯩꯅꯣ ꯑꯕꯒꯗꯣ ꯗꯣ ꯑꯝꯕꯒꯗꯣꯗꯣ
ꯎꯝ
ꯑꯗꯨ ꯌꯥꯝ ꯄꯥꯝꯃꯦꯕ ꯑꯗꯨ ꯑꯅꯤ ꯑꯍꯨꯝ ꯑꯅꯤꯔꯗꯤ ꯊꯥꯈ꯭ꯔꯕꯅꯦ ꯌꯥꯝ ꯌꯥꯝ ꯆꯥꯎꯈ꯭ꯔꯦ
ꯎꯝ ꯐꯩꯅꯦ ꯍꯩ ꯍꯩꯒ꯭ꯔꯨ ꯒꯨꯝꯕꯁꯨ ꯑꯗꯨꯝ ꯆꯍꯤ ꯑꯃꯅꯤꯗ ꯑꯗꯨꯝ ꯆꯥꯕ ꯌꯥꯕꯅꯦ ꯍꯥꯏꯗꯤ ꯃꯥꯒꯤ
ꯊꯥ ꯊꯥꯐꯝ ꯂꯩꯇꯦꯅꯦ ꯑꯗꯨꯒꯨꯝꯕꯗꯣ
ꯎꯝ ꯌꯥꯝ ꯀꯥ ꯍꯦꯟꯅ ꯄꯥꯝꯕꯤ ꯆꯥꯎꯗꯕ ꯑꯗꯨꯝ ꯊꯥꯕ ꯌꯥꯏ ꯍꯥꯏꯗꯤ ꯀꯩꯅꯣ ꯀꯝꯐꯣꯏꯗꯤ ꯑꯗꯨꯝ ꯄꯥꯝꯕꯤ ꯆꯥꯎꯗꯦꯗꯅ ꯍꯥꯏꯗꯤ ꯄꯥꯝꯕꯤ ꯆꯥꯎꯗꯕꯤꯗ ꯍꯥꯏꯗꯤ ꯂꯝꯖꯨ ꯌꯥꯝ ꯀꯟꯗꯕꯤꯗ ꯑꯗꯨꯝ ꯆꯥꯕ ꯌꯥꯕ
ꯎꯝ ꯈꯪꯗꯦ ꯑꯩꯈꯣꯏꯅ ꯂꯩꯔꯤꯕ ꯌꯨꯝꯁꯦ ꯃꯤ ꯑꯇꯩꯗꯗꯤ ꯌꯥꯝ ꯌꯣꯡꯆꯥꯛꯒꯨꯝꯕ ꯍꯩꯒꯨꯝꯕ ꯃꯌꯥꯝ ꯃꯌꯥꯝ ꯊꯥꯔꯝꯃꯤ ꯑꯩꯈꯣꯏꯅ ꯂꯩꯔꯤꯕ ꯌꯨꯝꯁꯤꯡꯁꯤꯗꯤ ꯑꯝꯐꯥꯎ ꯊꯥꯔꯝꯗꯦ ꯍꯥꯟꯅ ꯂꯩꯔꯝꯕꯁꯤꯡꯅ
ꯃꯤ ꯑꯗꯨꯝ ꯌꯣꯡ ꯌꯣꯡꯆꯥꯛ ꯑꯗꯨꯝ ꯃꯥꯒꯤ ꯃꯇꯝ ꯃꯇꯝꯗ ꯑꯗꯨꯝ ꯄꯥꯟꯕꯅꯦ ꯍꯥꯏꯗꯤ ꯃꯥꯒꯤ ꯃꯅꯥ ꯀꯟꯈ꯭ꯔꯀꯥꯟꯗ ꯑꯗꯨꯝ ꯃꯥꯒꯤ ꯃꯌꯣꯟ ꯆꯣꯡꯕ ꯃꯇꯝꯗꯨꯗ ꯃꯥꯒꯤ ꯄꯥꯟꯖꯔꯛꯄꯅꯦꯕ
ꯃꯤ ꯃꯣꯏ ꯈꯔꯒꯤꯗꯤ ꯑꯦ ꯌꯥꯝ ꯌꯥꯝ ꯄꯥꯟꯕꯗꯣ
ꯎꯝ ꯆꯔꯣꯡ ꯆꯔꯣꯡꯒ ꯄꯥꯟꯗ꯭ꯔꯣ
ꯎꯝ ꯉꯥꯎꯕꯅꯤꯅ ꯌꯣꯡꯆꯥꯛꯇ
ꯎꯝ ꯑꯁ ꯌꯣꯡꯆꯥꯛꯁꯤ ꯅꯨꯄꯤꯅ ꯍꯦꯟꯅ ꯉꯥꯎꯋꯤꯀꯣ
ꯅꯨꯄꯥ ꯅꯨꯄꯥꯁꯤꯡꯁꯨ ꯉꯥꯎꯗꯕ꯭ꯔꯅꯦ
ꯑꯦ ꯅꯨꯄꯥꯁꯨ ꯉꯥꯎꯋꯦ ꯑꯗꯨ ꯅꯨꯄꯤꯅ ꯑꯩꯈꯣꯏ ꯃꯥꯥ ꯈꯣꯏꯒ ꯌꯥꯗꯦꯗ ꯃꯣꯏꯗꯤ ꯌꯣꯡꯆꯥꯛ ꯌꯥꯎꯗ꯭ꯔꯗꯤ ꯂꯩ ꯆꯥꯛ ꯆꯥꯛꯒ ꯆꯥꯗꯕ ꯌꯥꯎꯋꯦ
ꯑꯁ ꯑꯗꯨꯅꯦ ꯃꯔꯨ ꯀꯪꯕ ꯐꯥꯎ
ꯎꯝ ꯍꯥꯏꯗꯤ ꯌꯣꯡꯆꯥꯛ ꯌꯥꯎꯔꯒꯅ ꯃꯣꯏꯗ ꯍꯔꯥꯎꯕꯩ ꯇꯥꯏꯞꯇ ꯇꯧꯋꯤꯕ ꯑꯈꯣꯏ ꯑꯩ ꯌꯣꯡꯆꯥꯛ ꯆꯥꯕ ꯍꯩꯇꯦ ꯑꯩꯗꯤ
ꯆꯥꯗꯦ
ꯎꯝ ꯆꯥꯏꯑꯦ ꯁꯨꯃꯥꯏꯅ ꯇꯧꯔꯒ ꯑꯃ ꯑꯁꯪꯕꯗ ꯁꯤꯡꯖꯨ ꯇꯧꯔ ꯆꯥꯕꯗꯨ ꯀꯨꯞ ꯀꯨꯨꯞꯅ ꯁꯣꯏꯔꯒ ꯍꯣꯏ ꯑꯗꯨꯗ ꯆꯥꯕ ꯑꯗꯨꯒ ꯌꯣꯡꯆꯥꯛ ꯑꯣꯏꯅ ꯃꯥꯒꯤ ꯃꯔꯨ ꯑꯣꯏꯅꯒ ꯆꯥꯕꯒꯗꯤ ꯉꯝꯗꯦꯕ
ꯑꯦ ꯃꯔꯨ ꯀꯩꯅꯣ ꯇꯧꯕꯗꯨ ꯑꯃꯨꯕ ꯍꯧ ꯊꯣꯛꯇꯤ ꯊꯣꯛꯇꯕ ꯀꯟꯗꯤ ꯀꯜꯂꯒ ꯇꯧ ꯂꯩꯕꯗꯣ
ꯍꯣꯏ ꯍꯣꯏ ꯑꯔꯤꯕꯗꯣ
ꯑꯗꯨꯒꯤ ꯃꯇꯝꯗ ꯑꯁ ꯌꯥꯝ ꯍꯥꯎꯕꯅꯦ
ꯎꯝ ꯇꯥꯟꯂꯤ
ꯍ
ꯑꯩ ꯍꯩꯅꯗꯦ ꯌꯣꯡꯆꯥꯛ ꯍꯥꯏꯕ ꯍꯩꯔꯤꯕꯣꯕ ꯍꯥꯏꯕ ꯍꯩꯔꯤꯕꯣꯕ ꯈꯪꯗ꯭ꯔꯣ ꯑꯃ
ꯍꯩꯔꯤꯕꯣꯕ
ꯎꯝ
ꯈꯪꯗꯦ
ꯁꯥ ꯊꯣꯡꯕꯗꯒ ꯃꯇꯠ-ꯃꯇꯠꯀ ꯍꯥꯞꯄꯅꯤꯅꯦ ꯑꯩ ꯍꯩꯅꯗꯦꯕ
ꯑꯗꯨꯁꯨ ꯉꯥ ꯊꯣꯡꯕꯗ ꯍꯥꯎꯋꯤ ꯑꯗꯨꯗꯤ
ꯍꯣꯏ ꯃꯥꯒꯤ ꯃꯅꯝ ꯅꯨꯡꯁꯤꯕ ꯈꯣꯇꯂꯒ ꯍꯥꯎꯋꯦꯕ ꯑꯗꯨ ꯗꯥꯏꯔꯦꯛ ꯊꯦꯡꯅꯔꯗꯤ ꯍꯩꯅꯗꯦꯕ
ꯎꯝ ꯑꯁ ꯃꯤ ꯈꯔꯗꯤ ꯑꯗꯨꯒꯤ ꯑꯗꯨꯐꯥꯎ ꯊꯤꯔꯒ ꯆꯥꯟꯅꯔꯤ ꯀꯥꯟꯁꯤꯗ
ꯎꯝꯝ ꯇꯣꯉꯥꯟꯅ ꯃꯥꯒꯤ ꯍꯥꯞ ꯍꯥꯞꯄ ꯇꯣꯉꯥꯟꯅ ꯆꯥꯎꯅꯒ ꯍꯥꯞꯄ ꯌꯥꯎꯋꯦ
ꯎꯝ ꯑꯩꯈꯣꯏ ꯍꯥꯟꯅ ꯑꯩ ꯌꯨꯝꯗ ꯂꯩꯔꯤꯉꯩꯗ ꯏꯄꯥ ꯏꯄꯥꯗꯤ ꯌꯥꯝ ꯄꯥꯝꯅ ꯆꯕꯅꯦ ꯑꯗꯣ ꯁꯥ ꯍꯦꯟꯁꯥꯡ ꯅꯠꯇꯕꯗꯁꯨꯀꯣ ꯑꯗꯨꯝ ꯊꯝꯃꯒ ꯆꯥꯕꯅꯦ
ꯑꯣ ꯑꯗꯨꯝ ꯀꯪꯍꯜꯂꯒ ꯊꯝꯅꯔꯤꯗꯅꯦ ꯑꯍꯟꯅꯗꯤ
ꯎꯝꯝ
ꯍꯥꯏꯗꯤ ꯃꯥꯏ ꯃꯀꯨ ꯃꯀꯨꯁꯤꯡꯗꯣ ꯑꯗꯨꯝ ꯁꯦꯠꯇꯣꯛꯑꯒ ꯀꯪꯍꯜꯂꯒꯒ ꯐꯖꯅ
ꯎꯝ